ꯍꯂꯣ ꯑꯗ ꯍ꯭ꯔꯣ
ꯇꯥꯏ ꯇꯥꯏ
ꯊꯩ ꯇꯕ ꯂꯕ
ꯍꯥꯥ
ꯀꯔꯤ ꯇꯔꯤꯅꯣ
ꯍꯧꯖꯤꯛꯇꯁꯤꯤ ꯆꯥꯛꯆꯥ ꯆꯥꯛ ꯆ ꯊꯣꯛꯂꯒ ꯍꯤꯠꯄꯤꯦ
ꯍꯧꯖꯤꯛꯇꯤ ꯄꯨꯛ ꯊꯜꯂꯝꯃꯅꯤꯅꯦ
ꯎꯝ ꯎꯝ ꯊꯜ
ꯑꯗꯨꯗꯤ ꯄꯨꯛ ꯊꯜꯂꯕꯣ
ꯈꯂꯦ ꯈꯂꯦ ꯅꯪꯗꯤꯌꯦ ꯂꯣꯟꯒꯤ ꯑꯃꯨꯛꯀꯆꯥꯥ ꯀꯅꯥ
ꯆꯥꯅꯤꯡꯗꯦꯅ ꯆꯥꯅꯤꯡꯕ ꯐꯥꯎꯗꯦ
ꯎꯝ
ꯈꯪꯅꯦ
ꯍꯝ
ꯅꯪꯅ ꯀꯧ ꯇꯧꯔꯛꯇꯕꯒꯤ ꯏꯔꯥꯡ ꯈꯪꯗꯦ ꯆꯥꯅꯤꯡꯕ ꯐꯥꯎꯗꯦ
ꯍꯧꯖꯤꯗꯤ ꯀꯂꯔ ꯑꯅ ꯆꯥꯄ꯭ꯔꯣꯗꯨꯗꯤ ꯎ ꯍ ꯍꯧꯖꯤꯛꯇꯤ ꯍꯧꯖꯤꯛꯇꯤ ꯀꯣꯜ ꯇꯧꯔꯛꯈ꯭ꯔꯦꯅ ꯆꯥꯕ ꯍꯧꯔꯣ ꯍꯥꯏꯕ
ꯍꯅꯤꯡꯋꯥ ꯅꯨꯡꯉꯥꯏꯇꯦꯅ ꯏꯪꯈꯣꯜ ꯐꯅ ꯇꯥꯗꯦ
ꯇꯄ ꯇꯕ
ꯇꯥꯔꯦ ꯇꯥꯔꯦ ꯇꯥꯔꯦ ꯍꯥꯏꯔꯣ ꯍꯥꯏꯔꯣ ꯍꯥꯏꯔꯣ ꯍꯥꯏꯔꯣ
ꯃꯤ ꯑꯇꯣꯞꯄꯗꯤ ꯃꯌꯥꯝ ꯌꯥꯝ ꯈꯪꯉꯦ ꯀꯔꯤꯅꯣ
ꯃꯣꯏꯗꯣ ꯔꯤꯖꯦꯛ ꯆꯠꯇꯕꯒꯤ ꯑꯣꯏꯔꯛꯅꯤ ꯃꯣꯏ ꯀꯣꯜꯗꯣ ꯑꯗꯨꯒ ꯁꯤꯌꯥꯔꯦꯗꯁꯤ ꯏ ꯉꯥꯡꯉꯁꯦ ꯑꯗꯨꯃꯥꯏꯅ ꯉꯥꯡ ꯉꯝꯃꯒꯤꯅꯦ ꯃꯥꯅꯤ
ꯅꯪꯅ ꯈꯪꯅꯤꯉꯥꯏ ꯅꯪꯅ ꯈꯪꯅꯤꯡꯉꯥꯏ ꯍꯥꯏꯔꯒ ꯑꯩꯗꯤ ꯈꯪꯅꯤꯡꯉꯥꯏ ꯍꯥꯏ ꯑꯦ ꯈꯪꯗꯅꯤꯡꯉꯥꯏ ꯍꯥꯏꯗꯣꯛꯑꯒ ꯅꯪꯅ ꯈꯪꯅꯤꯉꯥꯏ ꯍꯥꯏꯔꯒ ꯌꯥꯔꯁꯦ ꯑꯗꯨꯗꯤ ꯇꯣꯛꯔꯁꯦ
ꯍꯦꯍꯦꯍꯦꯍꯦ
ꯕꯦꯔꯅꯤꯍꯦ ꯁꯤꯗꯤ ꯑꯥ
ꯅꯪ ꯋꯥꯔꯤ ꯈꯔ ꯑꯃꯨꯛꯀ ꯍꯧꯖꯤꯛꯇꯤ
ꯋꯥꯔꯤꯁꯨ ꯂꯩꯇ꯭ꯔꯦꯅꯦ ꯈꯪꯗ꯭ꯅꯦ ꯍꯣꯔꯦꯟ ꯍꯣꯏ ꯑꯗꯨꯗꯤ ꯍꯣꯔꯦꯟ ꯈꯔ ꯂꯩꯔꯗꯤ ꯑꯩ ꯀꯩꯅꯣ ꯇꯧꯕ ꯆꯠꯈꯤꯒꯦ ꯁ꯭ꯋꯤꯝ ꯇꯧꯕ ꯆꯠꯈꯤꯒꯦ
ꯀꯥꯏꯗ
ꯑꯩꯈꯣꯏꯒꯤ ꯑꯩꯒꯤ ꯒ꯭ꯔꯥꯟꯃꯥꯒꯤ ꯌꯨꯝ ꯃꯅꯥꯛꯇ ꯁ꯭ꯋꯤꯝꯃꯤꯡ ꯄꯨꯜ ꯑꯃ ꯂꯩ
ꯎꯝ ꯉꯥꯏꯔꯤꯅꯦ ꯀꯅꯥ ꯀꯅꯥꯅꯇꯣꯝꯇ
ꯁ꯭ꯋꯤꯝ ꯇꯧꯕ ꯍꯩꯇꯦ ꯑꯗꯨ ꯑꯣꯏꯔꯁꯨ ꯆꯠꯀꯅꯤꯑ ꯑꯩ ꯏꯅꯥꯎꯅꯨꯄꯤꯈꯣꯏꯒ ꯃꯤ ꯑꯃ ꯂꯩꯌꯦ ꯃꯣꯏ ꯀꯧꯔꯒ ꯆꯠꯀꯦ
ꯎ ꯑ ꯐꯩꯅꯦ
ꯎꯝ
ꯅꯣꯏꯗ ꯅꯣꯡꯃꯉꯦ ꯍꯥꯏꯕ
ꯃꯝꯃꯤ ꯍ ꯅꯨꯡꯁꯥ ꯑꯃꯠꯇꯁꯨ ꯊꯣꯛꯇꯦ ꯑꯌꯨꯛꯇ ꯐꯤ ꯐꯖꯅ ꯌꯥꯝ ꯐꯨꯕꯤꯔꯒ ꯅꯨꯡꯁꯤꯠ ꯅꯨꯡꯁꯥ ꯑꯃꯁꯨ ꯊꯣꯛꯇꯤ ꯇꯜꯂꯤ
ꯎ ꯑꯩ ꯅꯣꯏ ꯒ꯭ꯔꯃꯣ ꯒ꯭ꯔꯃꯣꯗ ꯅꯣꯏꯅꯕꯨ ꯌꯨꯝꯒ ꯅꯛꯄ꯭ꯔꯣ
ꯑ ꯏꯃꯗꯤ ꯅꯛꯇꯦ ꯑꯗꯣ ꯑꯩꯒꯤ ꯌꯨꯝꯗꯒꯤ ꯁ꯭ꯇꯦꯞ ꯁꯚꯦꯟꯇꯤ ꯑꯩꯇꯤ
ꯑꯣ
ꯑ ꯑꯟꯁ ꯁꯚꯦꯟꯇꯤ ꯑꯩꯠꯇꯤ ꯁꯨꯝ ꯁꯨꯔꯛꯔꯣꯏꯗ ꯁꯨꯔꯝꯃꯣꯏꯗ ꯈꯪꯗꯦ꯫ ꯌꯥꯝ ꯑ ꯅꯛꯄꯁꯨ ꯅꯠꯇꯦ ꯌꯥꯝ ꯂꯥꯞꯄꯁꯨ ꯅꯠꯇꯕ꯫ ꯃꯦꯇꯔ ꯈꯪꯗꯦ꯫ ꯍꯧꯖꯤꯛꯇꯤ ꯀꯅꯥ-ꯀꯅꯥ ꯂꯩꯕ꯭ꯔꯥ꯫
ꯍꯧꯖꯤꯛꯇꯤ ꯈꯣꯏ ꯏꯃꯨꯡ ꯁꯤꯡ ꯂꯩꯏꯌꯦ ꯃꯄꯥꯟꯗ ꯃꯣꯏ ꯐꯝ ꯂꯩ꯫
ꯎꯝ꯫ ꯑꯣ ꯍꯣ ꯍꯣ꯫
ꯀꯔꯤꯅꫭ ꯁꯅꯥ ꯃꯥꯜꯂꯦ ꯃꫭꯏ꯫
ꯍꯥꯥ꯫
ꯇꯥꯕ꯭ꯔ꯫ꫭ
ꯇꯥꯏꯌꯦ-ꯇꯥꯏꯌꯦ꯫ ꯆꯥꯏ-ꯆꯥꯏ꯫ ꯇꯝꯔꯒ ꯍꯧꯒꯠꯄ꯭ꯔ ꯅꯪꯁꯨ꯫
ꯑꯝ ꯕꯤꯗꯤꯌꫭ ꯌꯦꯡꯔꯝꯕꯅꯦ꯫
ꯎꯝ
ꯄꯤꯊꯤ ꯑꯣ ꯌꯦꯡꯔꯝꯕꯅꯤ ꯅꯣꯏ ꯑꯗꯥꯏꯗ ꯂꯩꯕ ꯅꯨꯡꯉꯥꯏꯕ꯭ꯔꯣ
ꯎꯝ ꯅꯨꯡꯉꯥꯏꯌꯦ ꯍꯥꯏꯕ ꯇꯥꯔꯦ ꯑꯗꯨ ꯑꯣꯏꯔꯁꯨ ꯗꯤꯁꯦꯝꯕꯔ ꯃꯇꯝ ꯂꯥꯛꯔꯗꯤ ꯍꯦꯟꯅ ꯅꯨꯡꯉꯥꯏꯔꯅꯤ꯫ ꯍꯥꯏꯕꯗꯤ ꯃꯄꯥꯟ ꯊꯣꯛꯄꯁꯨ ꯌꯥꯎꯋꯤꯅ ꯍꯧꯖꯤꯛꯀꯥꯟꯗꯤ ꯃꯄꯥꯟꯗ ꯊꯕꯛ ꯆꯠꯄ ꯊꯕꯛ ꯇꯧ ꯇꯧꯕꯥ ꯁ꯭ꯀꯨꯜ ꯀꯥꯕ ꯀꫭꯂꯦꯖ ꯀꯥꯕ ꯆꯠꯈ꯭ꯔꯦꯅ ꯑꯗꯨ ꯃꯌꯥꯝ ꯑꯗꯨ ꯃꯨꯛꯀ ꯂꯥꯔꯗꯤ ꯅꯨꯡꯉꯥꯏꯑꯦꯕ ꯗꯤꯁꯦꯝꯕꯔ ꯃꯇꯝꯗ
ꯑꯣ꯫ ꯅꯣꯏ ꯍꯦꯔꯣꯒꯗꯤ ꯋꯥꯔꯤ ꯁꯅꯥꯗ꯭ꯔꯣ꯫
ꯑꯩꯒꯤ ꯍꯤꯔꯣꯒ ꯑꯃꯨꯛꯀ ꯁꯅꯥꯔ ꯂꯣꯏꯔꯒ ꯊꯝꯃꯒ ꯅꯪꯉꯣꯟꯗ ꯑꯃꯨꯛꯀ ꯁꯅꯥꯏ꯫
ꯑꯩ ꯀꫭ ꯃꯤꯗꯤ꯫
ꯎꯝ ꯎꯝ꯫
ꯍꯣꯅꯥꯕꯤꯌꯨ-ꯍꯣꯅꯥꯕꯤꯌꯨ ꯫
ꯑꯃꯈꯛꯇ ꯅꯠꯇꯕꯤꯗ ꯃꯔꯤ ꯃꯉꯥ ꯂꯩꯅꯉꯥꯏ ꯍꫭꯠꯅꯒꯦ꯫
ꯆꯌꯥ ꯅꯣꯏ ꯍꯦꯔꫭꯅ ꯈꯪꯗꫭꯛꯑꯗꯤ ꯍꯥꯠꯀꯅꯤꯀꫭ ꯅꯪꯕꯨ꯫
ꯑ ꯂꯩꯌꯦ
ꯑꯩꯅ ꯑꯩꯅ ꯀꯜꯂꯦ ꯃꯉꯣꯟꯗꯒꯤ꯫ ꯑꯩꯅ ꯀꯜꯂꯦꯕ ꯃꯉꯣꯟꯗꯒꯤ꯫
ꯃꯥꯗꯤ ꯀꯔꯤ ꯇꯧ ꯂꯩꯕ꯭ꯔꯣ꯫
ꯃꯥꯗꯤ ꯈꯪꯗꯦꯗ ꯄꯣꯛꯇ꯭ꯔꯤꯕ ꯃꯥꯂꯦ꯫
ꯎꯝ꯫
ꯄꯣꯛꯇ꯭ꯔꯤꯕ ꯃꯥꯜꯂꯦ ꯃꯥꯗꯤ꯫
ꯀꯅꯥꯕꯨ꯫
ꯑꯩꯒꯤ ꯅꯨꯄꯥ
ꯃꯊꯤꯗꯤꯀꯣ ꯀꯔꯤ ꯍꯥꯏꯕ ꯊꯥꯖꯗꯣꯏꯅꯣ ꯈꯪꯗꯦ ꯃꯤꯅ ꯑꯁꯦꯡꯕ ꯍꯪꯉꯒ
ꯅꯪꯗꯤ ꯖꯤꯝ ꯁꯥꯟꯅꯗ꯭ꯔꯣ
ꯌꯨꯝꯒꯤꯖꯤꯝꯁꯅꯦ
ꯊꯃꯨꯡꯗ
ꯗ ꯑꯦ
ꯇꯨꯝ ꯇꯨꯝꯔꯒ ꯅꯪꯒꯤ ꯃꯪꯗ ꯁꯥꯟꯅꯕ꯭ꯔꯥ
ꯑꯩ ꯏꯆꯦ ꯈꯛꯇ꯭ꯔꯁꯨ ꯌꯥꯝ ꯐꯔꯤꯉꯩꯁꯤꯗ ꯍꯛꯆꯥꯡ ꯅꯦꯆꯔꯦ ꯑꯣꯟꯅ ꯍꯗꯤ
ꯅꯦꯆꯔꯦꯜ ꯕ꯭ꯌꯨꯇꯤ ꯍꯥꯏꯕ꯭ꯔꯥ
ꯅꯦꯆꯔꯦꯜ ꯣꯗꯤ ꯏꯁꯇ꯭ꯔꯛꯆꯔ
ꯎꯝ
ꯃꯤꯅ ꯌꯦꯡꯕꯗ ꯐꯖꯅꯤꯉꯥꯏ ꯈꯇꯪ ꯇꯧꯕ ꯅꯠꯇꯕꯗꯤꯀꯣ ꯄꯥꯡꯒꯟ ꯌꯥꯕꯗ ꯁ ꯌꯥꯒ ꯁꯇ꯭ꯔꯦꯥ ꯀꯗꯤ ꯌꯥꯗ
ꯑꯗꯨꯡ ꯑꯦ ꯌꯥꯎꯅꯤꯡꯉꯥꯏ ꯍꯥꯏꯕꯅꯤꯅ ꯁꯅꯥꯑꯣ ꯁꯤ
ꯅꯨꯡꯇꯤꯒꯤ ꯊꯕꯛ ꯇ ꯅꯨꯡꯇꯤꯒꯤ ꯊꯕꯛ ꯇꯧꯕ ꯃꯤꯅ ꯀꯟꯕꯅꯤ ꯃꯣꯏꯗꯒꯤꯗꯤ ꯃꯣꯏꯗꯤ ꯁꯦꯠ ꯈꯨꯇꯥꯡꯅꯤ
ꯎꯝ
ꯀꯅ
ꯂꯪꯒꯤ ꯃꯂꯀ ꯀꯥꯎꯗ ꯇꯥ
ꯏꯆꯅꯦꯅ
ꯑꯗꯨꯒꯤ ꯅꯠꯇꯦ ꯃꯤ ꯀꯌꯥ ꯂꯩꯕ꯭ꯔꯣ
ꯆꯦ ꯑꯩꯈꯣꯏꯃ ꯑꯩꯏꯕ ꯃꯤ ꯃꯔꯤ ꯃꯉꯥꯡ ꯂꯩ ꯃꯥꯂ
ꯑꯃꯨꯛꯀ ꯍꯥꯏꯔꯒ
ꯀꯔꯤꯅꯣ
ꯑꯃꯃꯨꯀ ꯍꯥꯏꯕ
ꯆꯦꯅꯦ ꯃꯥꯅꯦ ꯥꯅꯦ
ꯑ
ꯃꯤ ꯃꯔꯤ ꯃꯉꯥꯒꯨꯝ ꯑꯃ ꯂꯩꯔꯝꯃꯦ
ꯃꯣꯏ ꯆ ꯊꯄꯛ ꯆꯦ ꯍꯧꯁꯤ
ꯁꯥꯇꯦꯗ ꯁ꯭ꯀꯨꯜꯗꯒꯤ ꯍꯜꯂꯛꯄ ꯅꯨꯃꯤꯠꯇ ꯑꯦꯛꯖꯥꯝ ꯂꯩꯕ ꯑꯩꯈꯣꯏ ꯆꯦ ꯑꯩꯈꯣꯏꯅ
ꯑ ꯍꯣ
ꯁꯥꯇꯔꯥ
ꯎꯝ
ꯎꯝ
ꯎꯝ ꯀ
ꯋꯥꯔꯤꯔꯤꯁ ꯁꯥꯗꯦ ꯑꯩꯅ ꯁꯥꯕ ꯈꯛꯇꯪ
ꯁꯤꯁ ꯆ ꯆꯅꯣ
ꯁꯥꯕꯤꯔꯒꯁꯨ ꯍꯪꯉꯁꯨ ꯐꯖꯅ ꯈꯨꯝꯗꯦ
ꯇꯩꯁ ꯌꯥꯔ ꯑꯦ ꯄꯨꯡ ꯀꯌꯥ ꯇꯥꯕꯅ ꯍꯥꯏꯁꯦ ꯄꯨꯡ ꯑꯃ ꯑꯃꯨꯛꯀ ꯇꯥꯔꯒꯦ
ꯄꯨꯡ ꯑꯅꯤ ꯇꯥꯔꯅꯤ
ꯅꯪꯁꯨ ꯌꯨꯝꯗ ꯐ꯭ꯔꯤ ꯂꯩꯕ ꯁꯕꯗꯤ ꯊꯕꯛ ꯇꯧꯅ ꯊꯕꯛ ꯑꯃ
ꯍꯟꯗꯛ ꯈꯛꯇꯪ ꯉꯥꯏꯔꯤ ꯍꯥꯏꯔꯒ ꯌꯨꯝꯗ ꯀꯨꯝꯂꯛꯄ ꯀꯔꯤꯅꯣ
ꯑꯣ ꯑ ꯍꯣ
ꯊꯕꯛ ꯂꯣꯏꯗꯕꯀ ꯊꯕꯛ ꯂꯣꯏꯕ ꯀ ꯆꯠꯀꯅꯤ ꯏꯝꯐꯥꯜꯗ ꯑꯩ ꯑꯩ ꯀ ꯑꯩꯒꯤ ꯀꯔꯤ ꯀꯔꯤꯅꯣ ꯁꯦꯝꯅꯤꯡꯉꯥꯏ ꯂꯩꯔꯤꯒꯦ
ꯎꯝ
ꯑꯩꯒꯤ ꯗꯣꯀꯨꯃꯦꯟꯁ ꯈ ꯁꯦꯝꯗꯣꯛꯅꯤꯡꯉꯥꯏ ꯂꯩꯔꯤꯌꯦ ꯌꯥꯝꯅ
ꯑꯣ
ꯍꯟꯗꯛꯇꯤ ꯂꯧꯒꯤ ꯁꯤꯖꯟꯅꯤꯅ ꯀꯨꯝꯃꯛꯄꯅꯦ
ꯀꯂꯖ ꯈꯕ ꯂꯔꯔꯕ
ꯅꯣꯏꯔꯦ ꯕꯤꯐꯣꯔ ꯗꯦꯠ ꯇ꯭ꯋꯦꯟꯇꯤ ꯀꯥꯈꯛꯀꯅꯤ ꯑꯃꯨꯛꯀꯛ
ꯑ ꯍ ꯀꯥꯔꯛꯑꯣ ꯀꯥꯔꯣ ꯑꯗꯨꯒ ꯑꯆꯥꯄꯣꯠ ꯊꯥꯔꯛꯑꯣꯀꯣ ꯀꯒꯥꯔꯤꯗ
ꯑꯁꯦꯡ ꯃꯒꯤ ꯅꯪ ꯊꯥꯔꯛꯀꯦ ꯍꯥꯏꯔꯗꯤ ꯊꯥꯗꯣꯛꯄ ꯌꯥꯏꯌꯦ
ꯃꯐꯝ ꯑꯃ ꯂꯩꯅ ꯄꯥꯔꯀꯤꯡ
ꯁꯤ ꯑꯩꯈꯣꯏ ꯄꯥꯔꯇꯡꯒꯤ ꯕꯖꯥꯔ ꯃꯅꯥꯛꯇꯨꯗꯅ ꯖꯤꯔꯤ ꯄꯥꯔꯀꯤꯡ
ꯑꯣ ꯑꯗꯨꯗ
ꯍꯪꯏ
ꯇꯥꯕꯤꯔꯛꯀꯦꯅꯦ ꯅꯪꯒꯤ ꯍꯤꯔꯣ ꯅꯪꯒꯤ ꯍꯤꯔꯣꯒ ꯄꯨꯟꯅ ꯊꯝꯕꯤꯔꯛꯀꯦ
ꯑꯩꯒꯤ ꯍꯦꯔꯣꯒ
ꯍꯤꯔꯣꯜ ꯂꯩꯇꯦ ꯍꯥꯏꯕꯗꯣ ꯌꯦ ꯑꯃ ꯂꯩꯔꯒ ꯊꯥꯕꯤꯔꯀꯅꯤ ꯑ ꯊꯥꯕꯤꯔꯛꯑꯗꯤ ꯑꯩꯈꯣꯏꯕꯨꯨꯡꯕ ꯀꯥꯎꯅꯤ
ꯋꯥꯟ ꯆꯕ
ꯍ ꯍ ꯍ ꯇꯝꯕꯤꯔꯛꯀꯦ ꯊꯝꯕꯤꯔꯛꯀꯦ
ꯑꯣ
ꯃꯁꯛ ꯊꯤꯔ ꯌꯥꯏ ꯀꯧꯕ ꯋꯥꯁ ꯑꯋꯥꯗꯤ ꯌꯥ ꯀꯧꯕ
ꯑꯦ ꯃꯁꯥꯛꯁꯨ ꯊꯤꯃꯟꯕꯁꯨ ꯌꯥꯗꯦꯅ
ꯑ ꯅꯪ ꯑꯅꯤ ꯅꯪ ꯃꯤꯋꯥꯡ ꯆꯥꯎꯕ ꯍꯥꯏꯕꯅꯤꯅ
ꯋꯥꯡ ꯆꯥꯎꯋꯣ ꯈꯔ ꯋꯥꯡ ꯆꯥꯎꯋ ꯅꯣꯏꯒꯅꯨ ꯑꯗꯨꯒ ꯈꯔ ꯀꯪꯉꯒ
ꯑ
ꯎ ꯇꯣꯟꯣꯟ ꯇꯧꯕꯁꯨ ꯅꯠꯇꯕ ꯇꯣꯟꯣꯟ ꯇꯧꯕꯁꯨ ꯅꯠꯇꯕ ꯈꯔ ꯃꯨꯔꯒ ꯑꯗꯨꯒ ꯁꯛꯁꯨ ꯈꯔ ꯌꯥꯝ ꯊꯤꯅ ꯐꯖꯠꯇꯕꯗꯤ ꯅꯠꯇꯦ ꯑꯗꯨꯕꯨ ꯈꯔ ꯃꯤꯅ ꯌꯦꯡꯕ ꯀꯥꯟꯗ ꯑꯦꯇ꯭ꯔꯦꯛꯇꯤꯞ ꯇꯧꯕ ꯌꯥꯕ ꯑ ꯃꯁꯥꯛ ꯇꯣ
ꯎꯝ ꯍ ꯍꯣꯏ ꯎꯝ ꯈꯪꯉꯦ ꯈꯪꯉꯤ
ꯎꯝ
ꯊꯤꯕꯤ ꯌꯥꯔꯒꯦ
ꯅꯪꯗꯤ ꯅꯨꯄꯤꯁꯦ ꯅꯪꯒꯤ ꯇꯥꯏꯞꯁꯦ ꯀꯔꯝꯕꯅꯣ
ꯑꯩꯖꯔꯣ
ꯎꯝ
ꯑꯩꯒꯤꯁꯦ ꯗ꯭ꯔꯦꯁꯤꯡ ꯐꯖꯅ ꯁꯦꯠꯄ
ꯑꯥ
ꯑꯗꯨꯒ ꯌꯥꯝ ꯊꯤꯅꯥ ꯍꯥꯏꯕ ꯂꯣꯏꯔꯣꯏ
ꯏꯁ
ꯍꯤꯍꯦꯍꯦ
ꯌꯥꯝꯃꯟꯕꯒꯤꯔꯣ
ꯍ ꯑꯩ ꯌꯥꯝ ꯋꯥꯅꯤꯡꯒꯤ
ꯌꯥꯝꯃꯜꯂꯗꯤ ꯅꯪ ꯊꯤꯕꯥ ꯉꯝꯂꯔꯣꯏ
ꯑꯦ ꯐꯪ ꯐꯪꯅꯥ ꯍꯣꯠꯅꯒꯅꯤꯌꯦ ꯂꯩꯒꯅꯤ ꯃꯔꯛꯇ ꯃꯔꯛꯇ ꯌꯥꯎꯒꯅꯤ
ꯑꯝ ꯍꯝ
ꯑꯗꯨꯗ ꯌꯥꯎꯗꯅꯦ ꯂꯧꯗꯣꯏꯁꯦ
ꯀꯅꯥ ꯈꯪꯉꯤ ꯅꯪꯒ ꯑꯣꯏꯔꯝꯃꯗꯤ
ꯁꯤ
ꯍꯍ ꯑ
ꯅꯠꯇ꯭ꯔꯣ
ꯑꯣꯏꯔꯝꯕ